ꯇꯣ
ꯑ ꯇꯥꯏꯌꯦ ꯀꯩꯇꯧꯔꯤꯅꯣ
ꯑꯩꯁꯦ ꯌꯦꯔꯂꯣꯡꯒꯤ ꯇꯧꯔꯝꯕꯅꯤꯗ
ꯑꯣ ꯏꯔꯨꯝꯒ ꯑꯣꯏꯅ ꯆꯥꯔꯨꯗ꯭ꯔꯣ ꯆꯥꯛ ꯆꯥꯔꯔꯣꯏꯗ꯭ꯔꯣ
ꯑ ꯆ ꯀꯥꯗꯅꯦ
ꯑꯣ ꯑꯣ ꯆꯥꯛꯀꯩ ꯌꯦꯔꯨꯝꯒ
ꯑꯥ
ꯎꯝ ꯎ ꯑꯩꯈꯣꯏꯁꯨ ꯉꯁꯤꯗꯣ ꯌꯦꯔꯨꯝ ꯉꯋꯦꯕꯀꯣ ꯌꯦꯔꯨꯝꯁꯦ ꯌꯦꯔꯨꯝꯒꯤ ꯋꯥꯔꯤ ꯌꯥꯝ ꯂꯤꯕꯤꯌꯦꯦ ꯌꯦꯔꯨꯝꯁꯦ ꯐꯨꯠꯂꯦꯕꯀꯣ ꯉꯁꯥꯏꯗꯣ ꯑꯗꯨꯗꯨꯒꯅꯦ ꯌꯦꯔꯨꯝꯁꯦ ꯍꯧꯖꯤꯛꯇꯤ ꯁꯥꯔꯕꯅꯤꯅ ꯌꯥꯝꯅ ꯄꯨꯝꯒꯜꯂꯤꯗꯅ ꯑꯗꯨꯗꯨꯒꯤꯅꯦ ꯑꯅꯤꯃꯛꯁꯦ ꯄꯨꯝ ꯂꯩꯔꯝꯃꯦ ꯑꯗꯨꯗꯨꯒꯤ ꯍꯧꯖꯤꯛꯇꯣ ꯉꯧꯔꯒ ꯑꯣꯏꯅ ꯆꯥꯔꯦ ꯑꯗꯨꯀꯥꯟꯗ ꯐꯩꯅꯦ ꯈꯪꯕ꯭ꯔꯥ ꯄꯨꯝꯝꯕꯗꯣ ꯄꯥꯝꯃꯨꯖꯥꯠꯅꯤ ꯍꯥꯥ ꯑꯝ ꯅꯪꯅ ꯍꯥꯏꯕꯗꯨ ꯌꯥꯝ ꯇꯥꯗꯦ ꯈꯔ ꯀꯟꯅ ꯍꯥꯏꯔꯛꯑꯣ ꯑꯗꯨꯏꯗꯣ ꯌꯦꯔꯨꯝ ꯊꯣꯡꯕ ꯆꯥꯔꯒ ꯅꯪ ꯃꯤ ꯈꯠꯅꯕ ꯍꯧꯒꯦꯅ ꯈꯜꯂꯕ꯭ꯔꯣ
ꯅꯪ ꯇꯥꯕ꯭ꯔꯥ ꯍꯥꯏꯕ
ꯑꯩ ꯇꯥꯏꯌꯦ ꯑꯩ ꯇꯥꯛꯀꯦ ꯑꯩ ꯑꯩ ꯑꯗꯨꯝ ꯇꯥꯏꯌꯦ ꯅꯪꯅ ꯍꯥꯏꯔꯤꯗꯣ ꯑꯗꯨꯝ ꯇꯥꯏ
ꯑꯗ ꯑꯩꯅ ꯐꯣꯟꯁꯦ ꯂꯥꯝ ꯊꯝꯃꯝꯕꯕꯁꯤꯒ ꯇꯥꯗꯦ ꯍꯥꯏꯕ ꯏꯌꯥꯔꯄꯤꯤꯁꯁꯤꯒ ꯐꯣꯟꯁꯤꯒ ꯂꯥꯝ ꯊꯝꯅꯕꯗꯣ
ꯏꯌꯥꯔꯄꯤꯁꯇꯣ ꯊꯤꯜꯂꯛꯀꯅ ꯑꯩ ꯏꯌꯥꯔꯄꯤꯁ ꯊꯤꯜꯂꯛꯀꯥꯟꯗ ꯅꯨꯡꯉꯥꯏꯇꯦ ꯑꯗꯨꯏꯗꯣ ꯑꯗꯨꯒꯤꯅꯦ ꯍꯧꯖꯤꯛꯇꯣ ꯏꯌꯥꯔ ꯄꯤꯁ ꯊꯤꯟꯕꯗ ꯑꯗꯨ ꯃꯈꯀꯣꯡꯁꯨ ꯌꯥꯝ ꯁꯣꯛꯏꯗꯅ ꯑꯗꯨꯗꯨꯅ ꯏꯌꯥꯔꯄꯤꯤꯁ
ꯃꯠꯇꯂ ꯅꯣꯏ ꯁꯤꯒꯤ ꯀꯩꯅꯣꯁꯤꯒꯤ ꯑꯣꯏꯅꯅꯦ ꯑꯦꯌꯥꯔꯐꯁꯦ ꯍꯥꯞꯄꯁꯨ ꯇꯣꯡꯗꯦ ꯑꯣꯏꯗꯕ ꯌꯥꯗꯦꯕ ꯑꯇꯣꯞꯄꯗꯤ ꯀꯩꯅꯣ ꯇꯣꯡꯗꯦꯣꯄ ꯈꯣꯠ ꯇꯔ
ꯅꯪ ꯋꯥ ꯉꯥꯡꯉꯤꯗꯣ ꯁꯦꯡ ꯁꯦꯡ ꯂꯥꯎꯔꯒ ꯐꯖꯅ ꯇꯥꯗ꯭ꯔꯒ ꯌꯥꯝ ꯅꯨꯡꯉꯥꯏꯍꯟꯗꯦ ꯑꯩꯉꯣꯟꯗ ꯑꯗꯨꯏꯗꯣ ꯍꯧꯖꯤꯛꯅꯦ ꯏꯕꯥꯅꯤ ꯋꯥꯏꯁꯤꯅꯈꯤꯕꯗꯣ ꯃꯤꯅꯤꯠ ꯇꯔꯥ ꯐꯥꯔꯝꯃꯒꯗ꯭ꯔꯣ ꯑꯩꯅ ꯑꯃꯨꯛ ꯇꯧꯔꯛꯏꯁꯤꯕꯨ ꯌꯥꯒꯗ꯭ꯔꯣ
ꯌꯥꯅꯤ ꯃꯣꯏꯅ ꯍꯥꯏꯕꯗ ꯐꯪꯖꯅ ꯇꯧꯅꯕꯗꯣ ꯃꯥ ꯀꯣꯜ ꯕꯤꯖꯤ ꯏꯔ ꯊꯣꯛꯄꯤꯗꯣ ꯇꯥꯕ꯭ꯔꯣ ꯍꯥꯏꯁꯦ
ꯍꯣꯏ ꯑꯩꯗꯤ ꯌꯥꯔꯣꯏꯗ꯭ꯔꯅ ꯄꯥꯈꯠꯂꯤꯅꯦ ꯏꯌꯥꯔ ꯊꯣꯛꯄꯗꯨꯗꯤ ꯑꯃꯨꯛ ꯊꯣꯛꯂꯛꯇ꯭ꯔꯤꯕꯀꯣ ꯑꯩꯉꯣꯟꯗ ꯑꯗ ꯑꯩꯅ ꯅꯍꯥꯟ ꯇꯧꯕꯗ ꯁꯝꯃꯤꯠ ꯇꯧꯕ ꯀꯥꯎꯕꯒꯤ ꯈꯔ ꯇꯧꯍꯧꯗ꯭ꯔꯔꯤꯗꯅ ꯑꯗꯨꯗꯨꯒꯤꯅꯦꯕ ꯑꯗꯣ ꯑꯩꯅꯅꯦ ꯑꯩꯒꯤ ꯅꯍꯥꯟ ꯑꯩꯅ ꯐꯣꯟ ꯑꯅꯤꯔꯛ ꯇꯧꯗ꯭ꯔꯥ ꯅꯝꯕꯔ ꯑꯃꯗꯨꯗ ꯍꯥꯏꯗꯤ ꯐꯣꯟ ꯑꯅꯤꯔꯛ ꯇꯧꯕꯗꯣ ꯑꯗꯨꯗꯨꯒꯤꯅꯦ ꯑꯁꯦꯡꯕꯗꯤ ꯍꯟꯗ꯭ꯔꯦꯠ ꯁꯨꯗ꯭ꯔꯁꯨ ꯀꯩꯅꯣꯗꯤ ꯑꯩꯅ ꯈꯟꯕꯗ ꯑꯩꯠꯇꯤ ꯃꯨꯛꯀꯗꯤ ꯁꯨꯔꯝꯒꯗꯕ ꯃꯥꯟꯕ ꯋꯥꯗꯣ ꯌꯥꯝ ꯉꯥꯡꯗ꯭ꯔꯁꯨ ꯈꯔ ꯉꯥꯡꯈꯤꯕꯅꯤꯅ ꯑꯗꯨꯗꯨꯒꯅꯦ ꯐꯣꯔꯇꯤ ꯐ ꯐ ꯇꯤꯒꯤ ꯆꯥꯡ ꯈꯛꯇꯅꯦ ꯍꯥꯏꯕ ꯑꯩꯠꯇꯤ ꯅꯥꯏꯟ ꯆꯪꯉꯛꯏꯗꯨꯅꯗꯤ ꯑꯗꯣ ꯊꯋꯥꯏ ꯅꯨꯡꯉꯥꯏꯇꯦ
ꯄꯦ ꯍꯥꯏꯕ ꯌꯥꯝ ꯄꯤꯗꯦ ꯑꯗꯨꯝ ꯑꯩꯈꯣꯏꯅ ꯐꯅ ꯀꯅꯁꯨ ꯄꯤꯗꯦ ꯑꯩꯈꯣꯏꯅ ꯃꯌꯥꯝ ꯁꯝꯟꯅꯅꯕꯗꯒꯤ ꯃꯌꯥꯝ ꯄꯤꯔꯛꯄ ꯋꯥꯅꯤ
ꯑꯗꯣ ꯃꯌꯥꯝ ꯁꯥꯟꯅꯕꯒꯤꯗꯤ ꯃꯌꯥꯝ ꯄꯤꯔꯛꯑꯦ ꯅꯪ ꯀꯩꯅꯣꯗ ꯌꯦꯡꯗ꯭ꯔꯣ ꯗꯦꯁꯕꯣꯔꯠꯇꯣ ꯑꯗꯨꯗ ꯆꯪꯉꯒ ꯌꯦꯡꯉꯣ ꯍꯥꯏꯗꯤ ꯅꯪꯒꯤ ꯀꯣꯜ ꯑꯃꯗ ꯀꯌꯥ ꯐꯪꯒꯦ ꯀꯣꯜ ꯑꯃꯗ ꯀꯌꯥ ꯐꯪꯒꯦ ꯍꯥꯏꯕꯗꯣ ꯍꯧꯖꯤꯛ ꯗꯨꯗ ꯂꯣꯏ ꯊꯣꯛꯄꯅꯦꯕ ꯌꯥꯕꯅꯦ ꯀꯣ ꯁꯤꯗ ꯑ ꯍꯧꯖꯤꯛ ꯀꯩꯒꯨꯝꯕꯅꯦ ꯅꯪꯅ ꯇꯧꯕ ꯑꯣꯏꯔꯒꯅ ꯀꯣꯂꯔ ꯊꯥꯔꯅꯤꯗꯅ ꯔꯤꯁꯤꯞ ꯇꯧꯕ ꯑꯣꯏꯔꯒꯅ ꯔꯤꯁꯤꯚꯔ ꯊꯥꯔꯅꯤꯕ ꯑꯗꯨꯗꯨꯒꯅꯦ ꯄꯩꯁꯥ ꯃꯁꯤꯡꯗꯣ ꯑꯗꯨꯁꯨ ꯊꯣꯛꯄꯅꯦꯕ ꯑꯗ ꯂꯣꯏ ꯊꯣꯛꯂꯛꯀꯅꯤ ꯔꯤꯖꯦꯛ ꯆꯠꯈ꯭ꯔꯒꯅ ꯔꯤꯖꯦꯛ ꯊꯂꯛꯑꯅꯤ ꯑꯗꯨꯗꯨꯒ ꯍꯥꯏꯗꯤ ꯔꯤꯖꯦꯛ ꯆꯠꯈ꯭ꯔꯗꯤ ꯖꯔꯣ ꯖꯔꯣ ꯊꯣꯛꯑꯅꯤꯅꯦ ꯅꯪ ꯄꯩꯁꯥꯗꯣ ꯑꯗꯨꯗꯨꯒ ꯔꯤꯖꯦꯛ ꯅꯠꯇ꯭ꯔꯒꯅ ꯄꯩꯁꯥ ꯃꯁꯤꯡ ꯂꯧꯊꯣꯛꯄꯗꯣ ꯑꯗꯨ ꯊꯣꯛꯑꯅꯤ ꯑꯗꯨꯃꯥꯏꯅ ꯇꯧꯕꯅꯦ ꯑꯗꯨꯅꯤ ꯑꯩꯅ ꯃꯈꯣꯟꯗꯣ ꯌꯥꯝ ꯇꯍꯟ ꯇꯥꯍꯟꯕꯁꯨ ꯆꯠꯀꯗ꯭ꯔꯥ ꯈꯪꯗꯦ ꯑꯗꯩꯗꯤ ꯋꯥ ꯌꯥꯝ ꯉꯥꯡꯗꯕꯗꯣ ꯐꯪꯉꯣꯏꯗ꯭ꯔꯥ ꯈꯪꯗꯦꯗ ꯍꯥꯏꯗꯣꯛꯑꯣ ꯑꯗꯨꯗꯨꯒꯤꯅꯦꯕ ꯃꯥꯟꯅꯗꯕꯅꯦꯕ ꯄꯩꯁꯥ ꯂ ꯅꯪ ꯌꯦꯡꯉꯣ ꯆꯪꯉꯒ ꯍꯧꯖꯤꯛ ꯀꯗꯗ ꯈꯔ ꯋꯥꯂꯥꯎ
ꯑꯩ ꯑꯩꯗ ꯅꯉꯅ ꯍꯪꯒꯦ ꯅꯣꯡꯧꯕꯅꯦ
ꯑꯗꯨ ꯋꯥꯗꯨꯅ ꯉꯥꯡꯕꯗꯣ ꯌꯥꯝ ꯐꯖꯅ ꯇꯥꯗꯤꯌꯦ ꯅꯪ ꯁꯦꯡꯅ ꯉꯥꯡꯉꯛ
ꯀꯩꯅꯣ ꯁꯧꯒꯅ ꯃꯈꯣꯟ ꯇꯥꯕ꯭ꯔꯥ
ꯑꯥ ꯐꯣꯟ ꯇꯥꯏ ꯑꯗꯨꯗꯨꯒ ꯌꯥꯝ ꯄꯤꯛꯅ ꯇꯥꯏꯑꯕꯅ ꯅꯪ ꯉꯥꯡꯕꯗꯣ ꯑꯣ ꯑꯗꯨꯗꯨꯒꯤ ꯑꯣꯏꯔꯝꯅꯦ ꯑꯩꯁꯨꯅꯦ ꯂꯝꯕꯤ ꯆꯠꯂꯤꯕ ꯂꯝꯕꯤ ꯆꯠꯄꯒꯤ ꯒꯥꯔꯤ ꯃꯈꯣꯟ ꯇꯥꯒꯗ꯭ꯔꯅ ꯑꯩꯁꯦ ꯄꯥꯈꯠꯂꯤꯑꯕ ꯑꯗꯣ ꯍꯧꯖꯤꯛꯇ
ꯍꯂꯣ ꯅꯣ ꯍꯜꯂꯣ
ꯄꯔꯂꯌꯦꯕ ꯈꯪꯕ꯭ꯔꯥ
ꯅꯪ ꯉꯥꯡꯉꯤꯗꯣ ꯅꯪ ꯉꯥꯡꯉꯤꯗ ꯄꯠ ꯄꯠ ꯄꯠ ꯇꯠꯂꯦ
ꯑꯩꯈꯣꯏꯒꯤ ꯄꯔꯦꯡꯁꯦ ꯈꯪꯕ꯭ꯔꯥ ꯀꯣꯏꯂꯥꯁ ꯊꯔꯝꯃꯦꯕ ꯀꯣꯏꯂꯥꯁꯇꯣ ꯑꯩꯈꯣꯏꯗꯤ ꯑꯃ ꯀꯣꯏꯂꯥꯁꯇ ꯅꯠꯇꯦ ꯆꯦꯛ ꯃꯇꯨꯝ ꯃꯇꯨꯝ ꯊꯥꯕꯤꯗꯣ ꯈꯪꯕ꯭ꯔꯥ ꯑꯗꯨꯗ ꯊꯥ ꯂꯩꯔꯝꯃꯦ ꯑꯩꯅ ꯂꯥꯛꯄꯁꯤꯗ ꯑꯩꯁꯦ ꯎꯕꯗ ꯍꯔꯥꯎꯔꯦꯕ ꯈꯪꯕ꯭ꯔꯥ ꯑꯩꯈꯣꯏꯗꯣ ꯑꯩꯈꯣꯏ ꯄꯔꯦꯡꯗꯣ ꯍꯥꯟꯅꯗꯩ ꯊꯥꯗꯕ ꯀꯨꯏꯔꯕꯅꯦꯕ ꯊꯥꯅꯤ ꯊꯥꯅꯤ ꯍꯥꯏꯔꯒ ꯀꯣꯏꯂꯥꯁꯇꯣ ꯊꯥꯗꯕꯒꯤ ꯑꯗꯣ ꯍꯟꯗꯛꯇꯤ ꯊꯥꯔꯒ ꯂꯩꯔꯝꯃꯦ ꯑꯗꯨꯏꯗꯨꯅ ꯋꯥꯀꯤꯡ ꯆꯠꯄꯁꯦ ꯌꯥꯝ ꯅꯨꯡꯉꯥꯏꯔꯦ ꯍꯥꯏꯕ
ꯖꯤ ꯑꯣꯟꯒꯤꯕꯗꯩ ꯅꯨꯡꯉꯥꯏꯔꯦꯁꯤꯅꯦ ꯅꯪ ꯍꯥꯏꯅꯤꯡꯉꯁꯦ
ꯁꯤꯇꯤ ꯍꯥꯏꯕꯗꯣ ꯑꯣꯏ ꯔꯕꯅꯦ ꯍꯧꯖꯤꯛ ꯀꯣꯏꯂꯥꯁꯦ ꯊꯥꯔꯕꯅꯤꯅ ꯃꯤ ꯈꯠꯅꯕ ꯍꯧꯔꯛꯄꯁꯨ ꯌꯥꯔꯣꯏ
ꯀꯣꯏꯂꯥꯁꯇꯒꯤꯅꯦ ꯑꯃ ꯀꯣꯜ ꯀꯣꯜꯒ ꯇꯧꯔꯛꯏꯁꯦ ꯅꯠꯇ꯭ꯔꯥ
ꯄꯤꯁꯦ ꯍꯧꯁꯤ
ꯑꯗꯣ ꯅꯪ ꯉꯥꯡꯉꯗꯣ ꯌꯥꯝ ꯇꯥꯗꯦ
ꯀ꯭ꯂꯥꯁ
ꯅꯪ ꯉꯥꯡꯉꯤꯗꯣ ꯌꯥꯝ ꯄ-ꯄꯠ ꯇꯠꯂꯤ ꯀꯣ
ꯇꯥꯔꯕ ꯐꯖꯅ
ꯇꯥꯗꯤ ꯅꯪ ꯉꯥꯡꯉꯤꯗꯣ ꯄ-ꯄ-ꯄꯠ ꯇꯠꯂꯤ ꯉꯁꯥꯏꯗꯩꯩ
ꯑꯩꯅ ꯉꯁꯥꯏꯅꯦ ꯋꯥꯏꯐꯥꯏ ꯁꯝꯃꯝꯃꯦꯕ ꯈꯪꯕ꯭ꯔꯥ ꯋꯥꯏ ꯐꯥꯏ ꯑꯗꯣ ꯇꯠꯈ꯭ꯔꯦꯕ ꯋꯥꯏ
ꯑꯥ ꯅꯪ ꯑꯗꯨꯗꯩ ꯑꯩꯅ ꯐꯨꯔꯛꯑꯅꯤ ꯇꯥꯗ꯭ꯔꯦ
ꯆꯪꯉꯛꯑꯦ ꯑꯩꯈꯣꯏ ꯊꯣꯡꯒꯥꯟꯗ ꯂꯦꯞꯄꯦ ꯑꯗꯨꯗꯩ ꯑꯃꯨꯛ ꯐꯪꯉꯦ ꯑꯗꯣ ꯑꯩꯒꯤ ꯑꯩꯒꯤ ꯀꯩꯅꯣꯗ ꯑꯣꯏꯅ ꯁꯝꯖꯔꯒꯦ ꯑꯩꯗꯣ ꯁꯝꯗ꯭ꯔꯦꯕ ꯋꯥꯏꯐꯥꯏꯗꯣ ꯑꯗꯣ ꯍꯧꯖꯤꯛꯇꯤ ꯇꯥꯔꯕ ꯁꯦꯡꯅ
ꯁꯦꯡ ꯇꯥꯔꯦ ꯅ ꯑꯃꯨꯛ ꯄꯠ ꯇꯜꯂꯨꯔꯕꯅꯦ ꯍꯧꯖꯤꯛ
ꯑꯥ ꯑꯩꯅ ꯋꯥ ꯉꯥꯡꯕꯁꯦ ꯌꯥꯝ ꯊꯨꯅ ꯊꯨꯅ ꯉꯥꯡꯕ꯭ꯔꯥ ꯀꯩꯅꯣ ꯈꯪꯗꯦ ꯃꯣꯏ ꯍꯌꯦꯡ ꯏꯊꯣꯛꯄ ꯍꯩꯔꯔꯣꯏꯗ꯭ꯔꯅ ꯄꯥꯈꯠꯄꯤꯅꯦ ꯑꯩꯗꯤ ꯍꯣꯏ ꯇꯞꯅ ꯉꯥꯡꯉꯛꯑꯒꯦ ꯌꯥꯝ ꯐꯖꯅ ꯏꯪꯅ ꯃꯇꯝꯁꯨ ꯈꯔ ꯀꯨꯏꯅ ꯆꯪꯅꯕ
ꯑꯗꯨꯗꯤ ꯑꯩ ꯂꯣꯏꯝ ꯍꯧꯔꯛꯀꯦ ꯃꯈꯣꯟ ꯇꯥꯕ꯭ꯔꯥ ꯌꯦꯡꯉꯣꯏꯀꯣ ꯆꯨ ꯆꯥꯅ
ꯅꯪꯒꯤ ꯃꯈꯣꯟꯗꯨ ꯇꯥꯔꯒ ꯑꯩ ꯍꯥꯎꯗꯧ ꯃꯥꯟꯕ꯭ꯔꯥ ꯌꯦꯡꯒꯦ ꯌꯦꯔꯨꯝ ꯃꯈꯣꯟ ꯊꯣꯛꯄꯗꯣ
ꯑꯣꯠꯄꯩ ꯃꯈꯣꯒꯗꯨ ꯇꯥꯕꯔ ꯌꯦꯡꯉꯣ
ꯑꯥ ꯃꯈꯣꯟꯗꯣ ꯈꯔ ꯇꯥꯏ ꯑꯗꯨꯗꯣ ꯅꯪꯒꯤ ꯃꯈꯣꯟꯗꯣ ꯑꯩꯉꯣꯟꯗꯁꯨ ꯌꯥꯝ ꯁꯦꯡꯗꯅ ꯇꯥꯏꯌꯦꯕ ꯈꯪꯕ꯭ꯔꯥ ꯅꯪꯅ ꯋꯥ ꯉꯥꯡꯕꯗꯣ ꯃꯄꯥꯟꯒꯤꯅ ꯍꯦꯟꯅ ꯉꯥꯡꯕꯩ ꯇꯥꯏꯞꯇ ꯅꯪꯗꯣ ꯐꯣꯟꯗꯣ ꯅꯥꯀꯣꯡꯗ ꯅꯞꯁꯜꯂꯒ ꯋꯥ ꯉꯥꯡꯗꯕ ꯃꯥꯜꯂꯦ ꯉꯥꯡꯗꯕ꯭ꯔꯥ
ꯉꯥꯡꯗꯦ
ꯐꯖꯅ ꯉꯥꯡꯉꯛꯑꯣ ꯏꯕꯥꯅꯤꯒꯤꯁ ꯁꯤ ꯑꯃꯨꯛ ꯀꯩꯅꯣ ꯔꯤꯖꯦꯛ ꯆꯠꯈ꯭ꯔꯗꯤ ꯅꯨꯡꯉꯥꯏꯇꯦ ꯋꯥꯈꯜ
ꯅꯪꯅ ꯉꯁꯥꯏ ꯄ ꯇꯠꯈ꯭ꯔꯕꯅꯦ ꯉꯁꯥꯏꯗꯒꯤ ꯔꯤꯖꯦꯛ ꯆꯠꯄꯩ ꯋꯥꯗꯦ ꯉꯁꯥꯏꯗꯒꯤ ꯄꯠ
ꯑꯁ ꯂꯣꯏ ꯑꯗꯨ ꯑꯗꯨꯗꯤ ꯑꯗꯨꯝ ꯆꯠꯂꯕꯩ ꯐꯤꯕꯝ ꯂꯥ
ꯈꯪꯗꯦ ꯑꯗꯨ ꯑꯩ ꯂꯣꯏꯔ ꯌꯦꯡꯉꯣ ꯅꯪꯅ ꯍꯧꯖꯤꯛ ꯃꯤꯌꯦꯡꯕ ꯌꯥꯏ ꯍꯥꯏꯕꯗꯣ ꯑꯩꯉꯣꯟ ꯑꯝꯇ ꯍꯥꯏꯕꯤꯔꯛꯑꯣꯀꯣ ꯍꯣꯔꯦꯟ ꯑꯣꯅꯥ ꯁꯗꯥ ꯍꯥꯏꯔꯛꯑꯅꯨ ꯌꯥꯔꯦ
ꯍꯣꯏ ꯍꯣꯏ ꯂꯣꯏꯔꯒ ꯍꯥꯏꯔꯛꯀꯦ ꯁꯤꯁꯦ ꯂꯣꯏꯔꯒ ꯑꯗꯨ ꯈꯪꯗꯦ ꯇꯧꯔꯤꯁꯦ ꯌꯦ ꯀꯩꯩꯅꯣ ꯀꯩ ꯑꯩꯁꯦ ꯀꯔꯝ ꯀꯥꯟ ꯂꯥꯛꯇꯣꯏꯅꯣꯗꯤ ꯈꯪꯗ꯭ꯔꯤ ꯑꯩꯈꯣꯏꯒꯤ ꯗꯦꯠ ꯀꯩꯅꯣꯗ ꯇꯥꯡ ꯀꯨꯟꯗ ꯀꯩꯅꯣ ꯇꯧꯅꯤꯅ ꯍꯥꯏꯗ꯭ꯔꯣ ꯑꯩꯈꯣꯏꯅ ꯑꯩꯈꯣꯏꯈꯩ ꯄꯨꯜꯂꯒ ꯆꯥꯛ ꯆꯥꯅꯒꯅꯤꯅ ꯑꯩꯈꯣꯏꯒꯤ ꯀꯩꯅꯣ ꯈꯩꯒ ꯑꯗꯨꯏꯗꯣ ꯑꯩ ꯑꯗꯨ ꯌꯥꯎꯒꯗꯕ ꯑꯣꯏꯔꯗꯤ ꯑꯩꯁꯦ ꯇꯥꯡ ꯇꯔꯥꯃꯄꯜꯗ ꯂꯥꯛꯇꯣꯏꯅꯦꯕ ꯑꯗꯨ
ꯑꯗꯨꯒꯥ ꯍꯥꯌꯕꯥ ꯌꯦꯔꯨꯝꯁꯦ ꯄꯨꯨꯝꯃꯝꯗꯣ ꯃꯥꯂꯒ ꯄꯨꯝꯗꯕꯤ ꯂꯩꯔꯨꯝꯕꯔ꯭ꯤꯋꯥꯅꯤ ꯋꯥ